ꯇꯥꯏ ꯇꯔ ꯇꯔꯕꫭ
ꯑꯩ ꯏꯁꯥ ꯈꯣꯟꯖꯦꯜꯗꯦ ꯇꯥꯖꯩ ꯍꯥꯏꯕ ꯑꯩꯗꯤ
ꯀꯩꯒꯤꯅꯣ ꯑꯗꯨꯕꯨ ꯅꯪꯅ ꯅꯥꯀꯣꯡꯗ ꯍꯥꯞꯄꯗꯣ ꯂꯧꯊꯣꯛꯑꯒ ꯑꯝꯇ ꯌꯦꯡꯉꯨꯗꯅ
ꯈꯣꯡꯗꯤ ꯑꯗꯨ
ꯇꯥꯔꯤꯕ ꯍꯥꯞꯆꯤꯜꯂꯣ ꯍꯥꯞꯆꯜꯂꯣ ꯑꯩꯒꯤꯁꯨ ꯑꯃꯨꯛ ꯇꯥꯈꯠꯂꯛꯀꯗꯣꯔꯦ
ꯍꯥꯞꯆꯜꯂꯦ ꯑꯗꯨ ꯑꯗꯨꯝ ꯇꯥꯏꯦꯕ ꯑꯩꯗꯤ
ꯌꯥꯝ ꯅꯨꯡꯉꯥꯏꯇꯕ ꯂꯣꯏ ꯁꯥꯟꯅꯕꯗꯣ ꯒ꯭ꯌꯥꯟ ꯃꯦꯟ ꯇꯥꯗ꯭ꯔꯕ
ꯑꯩꯅ ꯉꯥꯡꯕꯁꯨ ꯇꯥꯁꯟ ꯅꯪꯅ ꯉꯥꯡꯕꯁꯨ ꯇꯥꯁꯟ ꯑꯅꯤꯃꯛ ꯇꯥꯁꯜꯂꯛꯄꯗꯣ ꯎꯝ
ꯑ ꯎꯝ ꯑꯗꯨꯝ ꯁꯥꯟꯅꯗꯤ ꯁꯥꯟꯅꯔꯁꯦ ꯍꯧꯖꯤꯛꯀꯤꯗꯤ
ꯍꯣꯏ ꯍꯣꯏ ꯑꯗꯣ ꯈꯔ ꯐꯗꯤ ꯐꯈ꯭ꯔꯦ ꯍꯧꯖꯤꯛ
ꯑꯣ ꯐꯔꯗꯤꯌꯥ ꯅꯪ ꯑꯩꯅ ꯆꯠꯂꯨꯕ ꯃꯐꯝꯗꯣ ꯑꯗꯨꯗ ꯆꯠꯅꯤꯡꯕ꯭ꯔꯥ
ꯆꯠꯅꯤꯡꯉꯦ ꯑꯣ ꯀꯃꯥꯏ ꯀꯃꯥꯏꯅ ꯇꯧꯋꯦ ꯍꯥꯏꯔꯛꯣꯅꯦ ꯃꯐꯝꯗꯣ ꯍꯥꯏꯐꯦꯠ
ꯃꯐꯝꯗꯣ ꯈꯔꯗꯤ ꯂꯥꯞꯄꯦ ꯑꯗꯨꯅ
ꯎꯝ
ꯏꯁꯥꯒꯤ ꯒꯥꯔꯤꯒꯨꯝꯕꯗ ꯆꯠꯇ꯭ꯔꯗꯤ ꯅꯨꯡꯉꯥꯏꯔꯣꯏ ꯈꯣꯡꯂꯩ ꯆꯥꯔꯨꯏꯌꯦ
ꯑꯣ ꯑꯣ ꯑꯣ ꯑꯗꯨꯗꯤ ꯀꯃꯥꯏꯅ ꯇꯧꯔꯅꯤ ꯅꯪ ꯀꯅꯥꯅ ꯆꯠꯀꯦ ꯅꯪꯒꯤ ꯈꯪꯅꯕꯗꯨ ꯒꯔꯕ ꯑꯣ ꯆꯥꯐꯝ ꯊꯛꯐꯝꯒꯗꯤ ꯂꯩꯕ꯭ꯔꯣ ꯀꯩꯅꯣ ꯀꯃꯥꯏꯅ ꯇꯧꯒꯦ
ꯃꯣꯏꯁꯦ ꯑ ꯃꯣꯏ ꯃꯅꯨꯡ ꯑꯁꯦꯡꯕꯒꯤꯗꯤ ꯑꯗꯨꯗꯣ ꯄꯨꯈ꯭ꯔꯤ ꯑꯆꯧꯕ ꯑꯃꯅꯦꯕ ꯄꯥꯠ ꯀꯨꯝꯕꯂꯦꯕ ꯑꯗ ꯄ ꯁꯤꯗ ꯃꯣꯏꯅ ꯊꯝꯕꯥꯜꯁꯦ ꯊꯥꯔꯒ ꯃꯌꯥꯏꯁꯤꯗ ꯊꯣꯡ ꯑꯃ ꯁꯥꯔꯤꯗꯅ ꯑꯗꯨꯒ ꯃꯅꯨꯡꯁꯤꯗ ꯊꯣꯡꯁꯤꯗꯒꯤ ꯆꯪꯉꯒ ꯂꯩꯀꯪ ꯃꯆꯥ ꯑꯃ ꯊꯝꯃꯦꯗꯅ ꯄꯨꯈ꯭ꯔꯤꯁꯤꯒꯤ ꯃꯌꯥꯏꯁꯤꯗ ꯑꯗꯨꯒ ꯑꯀꯣꯏꯕꯗꯨꯗ ꯍꯩ ꯍꯩꯒꯨꯝꯕ ꯊꯥꯔꯒ ꯑꯗꯨꯒ ꯃꯌꯥꯏꯗꯨꯗꯅ ꯃꯣꯏꯅ ꯆꯥꯐꯝ ꯑꯃ ꯊꯝꯃꯦꯕ ꯂꯩꯔꯒ ꯆꯥꯗꯣꯏꯅꯤꯀꯣ ꯑꯗꯨꯅ ꯌꯣꯜꯂꯤꯁꯦ ꯑꯌꯥꯝꯕꯅ ꯁꯤꯡꯖꯨ ꯕꯔꯥꯒꯨꯝꯕ ꯏꯔꯝꯗꯝꯒꯤ ꯑꯣꯏꯕ ꯑꯆꯥꯄꯣꯠ ꯒꯨꯝꯕꯅ ꯍꯦꯟꯅ ꯌꯣꯜꯂꯦꯕ
ꯑ ꯑꯥ
ꯑꯗꯨꯒ ꯆꯪꯕꯒꯤ ꯂꯨꯄꯥ ꯀꯨꯟ ꯀꯨꯟ ꯂꯧꯋꯦ ꯃꯤ ꯑꯃꯗ
ꯑꯆꯥꯄꯣꯠꯇꯨꯗꯤ ꯀꯃꯥꯏꯅ ꯇꯧꯒꯦ ꯃꯃꯟꯗꯣ
ꯑꯩ ꯑꯆꯥꯄꯣꯠꯇꯤ ꯆꯥꯔꯛꯇ꯭ꯔꯦ ꯃꯣꯏꯗꯣ ꯍꯥꯎꯗꯧ ꯃꯥꯟꯗꯦꯅ ꯃꯄꯥꯟꯗꯒꯤ ꯑꯣꯏꯅ ꯆꯥꯔꯦ ꯑꯇꯣꯞꯄꯗꯒꯤ
ꯑꯣ ꯍꯥꯏꯩꯅ
ꯑꯗꯨꯒ ꯅꯪꯅ ꯊꯝꯕꯥꯜꯗꯣ ꯄꯥꯝꯃꯗꯤꯀꯣ ꯊꯝꯕꯥꯜꯗꯣ ꯊꯝꯕꯥꯜꯗꯣ ꯍꯦꯛꯑꯒ ꯃꯣꯏꯅ ꯃꯣꯏꯒꯤ ꯍꯦꯛ ꯆꯪꯕ ꯂꯣꯏ ꯊꯝꯕꯅꯤ
ꯑ
ꯑꯗꯨꯗꯣ ꯂꯨꯄꯥ ꯀꯩꯅꯣ ꯊꯝꯕꯥꯎꯗꯒꯨꯞꯇꯅꯦ ꯂꯨꯄꯥ ꯆꯥꯝꯃ ꯑꯣꯏꯗꯣꯏꯕ ꯊꯝꯅꯥꯑꯒ ꯄꯨꯟꯅ ꯄꯤꯔꯛꯀꯗꯣꯏꯕ
ꯑꯣ ꯃꯣꯏꯁꯨ ꯐꯖꯅꯗꯤꯦ ꯇꯣꯡꯉꯝꯃꯅꯤꯍꯦ ꯑꯗꯨꯗꯤ
ꯑꯁ ꯃꯣꯏ ꯌꯥꯝ ꯇꯣꯡꯉꯦ ꯑꯗꯨꯒ ꯒꯥꯔꯤ ꯈꯥꯝꯕꯒꯤꯁꯨ ꯄꯩꯁꯥ ꯂꯧꯋꯦ ꯑꯗꯨꯒꯨꯄꯥ ꯑꯣ ꯀꯨꯟꯊ꯭ꯔꯥ ꯂꯧꯋꯦ ꯑꯗꯨꯅ
ꯑꯗꯨꯅꯦ ꯁꯦꯟꯐꯝ ꯑꯃ ꯈꯪꯉꯃꯅꯤ ꯍꯥꯏꯕ
ꯃꯣꯏꯗꯤ ꯏꯃꯨꯡ ꯑꯃꯅ ꯄꯨꯜꯂꯞ ꯆꯂꯥꯏꯕ ꯃꯥꯜꯂꯦ ꯃꯅꯨꯡꯗꯅ ꯅꯨꯄꯤꯈꯩꯅ ꯆꯥꯅ ꯊꯛꯅꯕ ꯌꯣꯟꯕ ꯅꯨꯄꯥꯈꯩꯅ ꯁꯣꯝꯗ ꯁꯦꯟꯅꯕ ꯑꯗꯨꯃꯥꯏꯅ ꯇꯧꯕ ꯃꯥꯜꯂꯦ
ꯎꯝ ꯐꯩꯅꯦ ꯑꯗꯨꯁꯨ ꯑꯩꯈꯣꯏꯒꯤ ꯁꯦꯟꯃꯤꯠꯂꯣꯟꯁꯦ ꯈꯤꯇꯪꯗ ꯑꯣꯏꯁꯨ ꯐꯒꯠꯍꯟꯗꯣꯏꯅꯦꯕ ꯁꯨꯃꯥꯏꯅ ꯃꯆꯥ ꯃꯆꯥ ꯇꯧꯕꯁꯤꯅ
ꯃꯣꯏꯒꯤ ꯄꯩꯁꯥꯗꯣ ꯑꯅꯤ ꯊꯣꯛꯅꯅꯦ ꯃꯣꯏꯗ ꯇꯣꯡꯖꯔꯤꯁꯦ ꯊꯝꯕꯥꯜꯒꯤ ꯑꯃ ꯊꯝꯁꯦꯜꯒꯤ ꯑꯃ ꯑꯗꯨ ꯅꯠꯇ꯭ꯔꯁꯨ ꯊꯝꯕ ꯑꯣꯏꯅ ꯌꯣꯜꯂꯛꯑꯁꯨ ꯌꯥꯏꯗꯅꯀꯣꯅ ꯊꯝꯕꯧꯁꯨ ꯃꯌꯥꯝ ꯎꯝ ꯑꯗꯨꯅ ꯄꯩꯁꯥꯗꯣ ꯌꯥꯝ ꯇꯥꯟꯕ ꯌꯥꯏ ꯑꯗꯨꯒꯤ ꯃꯐꯝ ꯀꯩꯁꯨ ꯆꯥꯎꯕ ꯅꯠꯇꯦꯕ ꯃꯐꯝꯗꯣ ꯑꯗꯨ ꯃꯐꯝ ꯈꯔꯗꯪꯗꯨꯗ ꯄꯩꯁꯥ ꯌꯥꯝ ꯇꯥꯟꯕ ꯌꯥꯏ
ꯍꯣꯏ ꯑꯗꯨ ꯅꯪꯒꯤ ꯅꯤꯡꯁꯤꯡ ꯃꯃꯤ ꯃꯌꯥꯝ ꯊꯥꯒꯠꯂꯛꯏꯗꯅ ꯑꯗꯨꯁꯨ ꯌꯥꯝ ꯐꯖꯩ ꯍꯥꯏꯕ ꯅꯪꯗꯤ ꯑꯉꯥꯡꯕꯒꯨꯝꯕ ꯑꯉꯧꯕꯒꯨꯝꯕꯁꯦ ꯌꯥꯝ ꯄꯛꯑꯦ ꯅꯪꯒꯤ ꯁꯕꯥꯟꯁꯨ ꯐꯖꯕꯅꯤꯅ ꯑꯗꯩꯗꯤ ꯀꯨꯆꯨ ꯀꯣꯃꯦꯟꯒꯗꯣ
ꯅꯪꯅ ꯍꯦꯜꯂ ꯏꯕꯦꯝꯃ ꯑꯩꯉꯣꯟꯗꯒꯤꯗꯤ
ꯌꯥꯔꯦ ꯅꯪ ꯍꯥꯏꯖꯤꯜꯂꯅ ꯑꯗꯨꯗ ꯌꯥꯝ ꯐꯖꯩ ꯍꯥꯏꯕ ꯀꯨꯆꯨ ꯀꯨꯃꯦꯟꯁꯦ ꯑꯗꯣ ꯇꯅꯥꯟ ꯇꯅꯥꯜꯂꯗꯅ ꯑꯗꯨꯒ ꯅꯪꯗꯤ ꯑ ꯃꯤꯅꯣꯛꯇꯨꯁꯨ ꯌꯥꯝ ꯍꯩ ꯍꯥꯏꯕ ꯍꯥꯏꯗꯤ ꯌꯥꯝ ꯃꯤ ꯁꯨꯝꯕ ꯍꯩꯕ ꯃꯤꯅꯣꯛ ꯑꯃ ꯅꯣꯛꯑ ꯍꯥꯏꯕ ꯅꯪꯅ
ꯑꯩꯗꯤ ꯌꯥꯁꯤ ꯊꯤꯕꯅꯤꯅꯅꯦ ꯅꯣꯛꯄ ꯀꯥꯟꯗ ꯌꯥ ꯌꯥꯝ ꯎꯠꯄ ꯌꯥꯗꯦꯕ ꯑꯗꯨꯅ ꯌꯥꯁ ꯎꯠꯇꯅꯕ ꯅꯣꯛꯅꯕ ꯍꯣꯠꯅꯕꯗ ꯑꯋꯥꯕ ꯑꯃꯅꯤ
ꯅꯪꯅꯕꯨꯗꯤ ꯊꯤꯑꯅ ꯈꯟꯖꯕ ꯑꯗꯨ ꯑꯩꯈꯣꯏꯅꯗꯤ ꯑꯩꯈꯣꯏꯅ ꯑꯩꯈꯣꯏꯅꯗꯤ ꯐꯖꯅ ꯈꯜꯂꯕꯃ ꯔꯁꯤ ꯍꯥꯞꯄꯦ ꯍꯥꯏꯒ
ꯀꯥꯏꯗꯣꯏꯅꯣ ꯑꯩ ꯅꯨꯄꯥꯅ ꯇꯁꯦꯡ ꯇꯁꯦꯡꯅ ꯅꯣꯛꯂꯛꯑꯣꯌꯦ ꯈꯪꯉꯕ꯭ꯔꯥ ꯑꯩꯅ ꯇꯧꯁꯟꯅꯔ ꯅꯣꯛꯄꯒꯤ
ꯎꯝ ꯑꯦ ꯑꯗꯨ ꯀꯩꯅꯣ ꯂꯩꯇ꯭ꯔꯣ ꯍꯤꯅꯥꯎꯒꯗꯤ ꯂꯩꯇ꯭ꯔꯣ ꯑꯗꯨ ꯃꯐꯝꯗꯨꯗ ꯍꯤꯅꯥꯎ ꯍꯤꯅꯥꯎ ꯍꯤ ꯃꯆꯥ
ꯍꯤꯅꯥꯎꯗꯅꯦ ꯍꯤꯅꯥꯎꯗꯅꯦ ꯃꯣꯏꯅ ꯀꯩꯅꯣ ꯊꯝꯕꯥꯜ ꯍꯦꯛꯄ ꯆꯠꯂꯤꯁꯦ ꯑꯗꯣ ꯆꯠꯐꯝ ꯂꯥꯛꯐꯝ ꯈꯪꯗꯦꯗ ꯊꯝꯕꯥꯜꯗ ꯀꯨꯡꯅ ꯊꯥꯕꯅꯤꯅꯅꯦ ꯃꯣꯏꯅ ꯑꯗꯨꯝ ꯆꯠꯂ ꯆꯠꯂꯒ ꯍꯦꯛꯑꯒ ꯇꯧꯋꯦ ꯑꯩꯈꯣꯏ ꯇꯣꯡꯕꯗꯤ ꯌꯥꯗꯦ
ꯎꯝ ꯃꯣꯏꯅ ꯊꯥꯖꯩꯅꯤꯅꯦ ꯑꯩꯗꯤ ꯁꯤꯁꯦ
ꯃꯣꯏꯅꯦ ꯊꯥꯖꯕ
ꯂꯩꯔꯝꯃꯤ ꯃꯥꯅ ꯃꯥꯒꯤ ꯈꯨꯗꯣꯜ ꯑꯣꯏꯅ ꯄꯤꯔꯛꯄ ꯃꯤꯑꯣꯏꯕꯒꯤ ꯈꯨꯠꯁꯦꯝ ꯇꯥꯔꯦꯅꯦ
ꯍꯣꯌ ꯍꯣꯏ ꯍꯥꯏꯗꯤ ꯃꯐꯝꯗꯣ ꯏꯪ ꯆꯤꯛꯑꯦ ꯑꯗꯨꯒꯤꯁꯨ ꯃꯊꯛ ꯗ ꯆꯤꯡꯒꯨꯝꯕꯁꯨ ꯂꯩꯑ ꯃꯅꯤꯡꯗꯨꯗ ꯑꯗꯨꯅ ꯑꯗꯨꯒꯤ ꯄꯥꯠꯇꯨꯒ ꯆꯤꯡꯗꯨꯒ ꯌꯥꯝꯅ ꯐꯖꯍꯟꯕꯗꯣ
ꯎꯝ
ꯑꯗꯨꯃꯥꯏꯅ ꯑꯣꯏꯕ ꯑꯗꯨꯒ
ꯍ ꯑꯁ ꯃ
ꯑꯗꯣꯝꯒꯤ ꯂꯝꯕꯤꯗꯣ ꯁꯤꯠꯂꯤ ꯑꯗꯣꯝꯒꯤ ꯂꯝꯕꯤꯗꯣ ꯊꯥꯏꯅ ꯑꯣꯏꯔꯝꯗ꯭ꯔꯦ ꯍꯧꯖꯤꯛꯇꯤ ꯌꯥꯝ ꯐꯔꯝꯃꯦ ꯐꯖꯅ ꯁꯦꯝꯃꯝꯃꯦ
ꯎꯝ ꯍꯣꯏ ꯍꯧꯖꯤꯛꯀꯥꯟꯗꯤ ꯑꯩꯈꯣꯏ ꯂꯩꯉꯥꯛꯁꯦ ꯊꯥꯏꯅ ꯂꯝꯕꯤꯗ ꯀꯣꯝ ꯀꯣꯝ ꯑꯣꯏꯅ ꯅꯣꯡ ꯈꯤꯇꯪ ꯇꯥꯕꯒ ꯍꯦꯛꯇ ꯂꯩꯔꯝꯕꯗꯣ ꯍꯧꯖꯤꯛꯇꯤ ꯂꯩꯉꯥꯛꯁꯤꯁꯨ ꯐꯒꯠꯂꯛꯄꯒꯤ ꯃꯇꯨꯡ ꯏꯟꯅꯅꯦ ꯁꯦꯝꯖꯤꯟ ꯈꯣꯠꯆꯤꯟꯕꯁꯦ ꯎꯔꯦꯗ ꯅꯠꯇ꯭ꯔꯅꯦ ꯆꯥꯎꯈꯠꯂꯛꯄꯒꯤ ꯃꯃꯤ ꯑꯃꯅꯤꯅꯦ ꯁꯤꯁꯨ
ꯎꯝ ꯑꯗꯨꯒ ꯅꯪꯅ ꯌꯨꯕꯤ ꯃꯍꯤ ꯊꯛꯅꯤꯡꯉꯒꯁꯨꯀꯣ ꯑꯗꯣꯝꯗꯗꯤ ꯌꯥꯝꯅ ꯃꯔꯥꯡ ꯀꯥꯏꯅ ꯐꯪꯉꯤ ꯂꯝꯕꯤ ꯃꯄꯥꯟꯗꯀꯣ
ꯎꯝ ꯑꯣ ꯌꯨꯕꯤ ꯃꯍꯤꯗꯨꯗꯤ ꯃꯣꯏꯁꯨ ꯃꯤꯔꯝꯗꯩ ꯄꯨꯁꯜꯂꯛꯄ ꯑꯣꯏꯔꯝꯅꯤꯅꯦ
ꯑꯥ ꯑꯁꯦꯡꯕ ꯌꯨꯕꯤ ꯃꯍꯤꯗꯣ ꯑꯁ ꯃꯔꯥꯡ ꯀꯥꯏꯅ ꯐꯪꯒ꯭ꯔꯖꯥꯠ ꯑꯩ ꯑꯃ ꯊꯛꯑ ꯂꯥꯛꯏꯅꯦ
ꯎꯝ ꯑꯗꯣ ꯌꯥꯝ ꯃꯤꯔꯝꯗꯗꯤ ꯌꯥꯝꯅ ꯍꯣꯡꯕꯅꯦ ꯑꯗꯣ ꯑꯩꯈꯣꯏ ꯁ꯭ꯋꯥꯏꯗꯗꯤ ꯄꯨꯁꯜꯂꯛꯄꯅꯤꯅ ꯀꯌꯥꯃꯨꯛ ꯄꯤ
ꯁ꯭ꯋꯥꯏꯗꯗꯤ ꯑ ꯆꯥꯝ ꯌꯥꯡꯈꯩꯗꯒꯤ ꯍꯧꯋꯦ ꯃꯃꯟꯗꯣ ꯁꯨꯝ ꯆꯥꯎꯕꯒꯤ ꯃꯇꯨꯡ ꯏ ꯃꯇꯨꯡꯏꯟꯅ ꯃꯃꯜꯗꯣ ꯁꯨꯝ ꯁꯨꯝ ꯋꯥꯡꯈꯠꯂꯛꯑꯦ
ꯑꯥ ꯍꯣꯏ ꯃꯔꯛ ꯑꯃ ꯀꯥꯡꯒꯤ ꯂꯥꯏꯅꯥ ꯌꯥꯝ ꯀꯟꯅ ꯁꯟꯗꯣꯛꯑꯝꯕꯗꯣ ꯈꯪꯕ꯭ꯔꯥ
ꯑꯧ ꯈꯪꯉꯦ
ꯑꯗꯥꯏ ꯑꯗꯥꯏ ꯃꯇꯝꯗꯨꯗꯅꯦ ꯌꯨꯕꯤ ꯃꯍꯤ ꯊꯛꯄꯁꯦ ꯌꯥꯝ ꯀꯥꯟꯅꯩꯑꯕ ꯑꯩꯈꯣꯏꯗ ꯍꯛꯆꯥꯡꯁꯦ ꯄꯥꯡꯒꯟ ꯑꯃ ꯄꯤꯕꯗꯣ ꯑꯩꯈꯣꯏ ꯃꯥ ꯊꯛꯑꯦ
ꯑꯩꯈꯣꯏꯗꯤ ꯂꯥꯏꯅꯥꯗꯣ ꯌꯥꯎꯍꯧꯗꯦ ꯑꯗꯨꯅ ꯀꯩꯁꯨ ꯊꯧꯁꯥꯈꯤꯗꯦ ꯑꯗꯨ ꯃꯇꯝꯗꯣ
ꯑꯣ ꯑꯗꯨ ꯌꯥꯝ ꯁꯥꯊꯤꯕꯅꯤ ꯍꯣꯏ ꯑꯁ ꯂꯣꯏꯔꯦ ꯏꯁꯥꯁꯦ ꯂꯣꯏ ꯁꯣꯟꯊꯔꯒꯅꯦ ꯄꯨꯔꯥ ꯎꯝ ꯎꯝ
ꯁꯍꯔꯗꯒꯤ ꯈꯔ ꯂꯥꯞꯄꯅꯤꯅ ꯑ ꯑꯗꯨꯒꯨꯝꯕ ꯂꯥꯏꯅꯥ ꯀꯩꯀꯩꯁꯦ ꯀꯌꯥ ꯌꯧꯔꯛꯇꯦꯕ ꯑꯗꯨꯗꯁꯨ ꯅꯠꯇꯅ ꯑꯩꯈꯣꯏꯅ ꯃꯃꯥꯡꯗ ꯌꯥꯝꯅ ꯀꯟꯅ ꯅꯥꯅꯈꯤꯕ ꯂꯥꯏꯅꯥꯗꯣ ꯑꯗꯨꯐꯧꯗ ꯏꯟꯊꯤ ꯅꯨꯡꯉꯥꯏ ꯌꯧꯔꯛꯇꯦ ꯑꯩꯈꯣꯏ ꯑꯗꯥꯏꯗ
ꯑꯣ ꯐꯩꯅꯦ ꯍꯥꯏꯗꯤ ꯃꯤ ꯃꯁꯤꯡ ꯌꯥꯝꯗꯕꯅꯤꯅ
ꯑꯥꯎ ꯑꯥꯎ ꯃꯁꯤꯡ ꯌꯥꯝꯗꯕꯒꯤ
ꯍꯣꯏ ꯑꯗꯣ ꯃꯄꯜ ꯂꯝꯗ ꯆꯠꯄ ꯃꯤ ꯑꯃꯕꯨ ꯍꯦꯛ ꯌꯥꯎ ꯇꯥꯔꯗꯤꯅꯦ ꯑꯅꯥꯕꯗꯣ ꯄꯨꯁꯜꯂꯛꯑꯗꯤ ꯍꯛꯇ ꯖꯔ ꯁꯟꯗꯣꯛꯄꯅꯦ ꯍꯥꯏꯕ
ꯎꯝ ꯑꯩꯈꯣꯏ ꯏꯃꯨꯡꯗꯒꯤ ꯃꯤ ꯑꯃꯐꯧ ꯅꯈꯤꯗꯦ
ꯍꯣꯏ ꯑꯁ ꯑꯗꯥꯏ ꯃꯇꯝꯗꯣ ꯀꯤꯗꯤ ꯀꯤꯖꯕꯅꯤꯍ‌ꯦ ꯁꯣꯛꯅ ꯁꯝꯅꯕ ꯑꯝꯇ ꯌꯥꯗ꯭ꯔꯒ ꯌꯨꯝ ꯃꯅꯨꯡꯗ ꯑꯩ ꯏꯁꯥ ꯏꯁꯥꯒꯤ ꯀꯥ ꯃꯅꯨꯡꯗ ꯑꯗꯨꯝ ꯂꯩꯕꯗꯣ
ꯑꯁ ꯑꯩꯈꯣꯏꯗꯤ ꯍꯤꯡꯒꯣꯜ ꯁꯨꯕꯗ ꯍꯤꯡꯒꯣꯜ ꯁꯨꯕꯗ ꯍꯥꯏꯗꯤ ꯑꯗꯨ ꯃꯇꯝꯗ ꯀꯩꯊꯦꯜꯁꯨ ꯀꯥꯗꯕꯒꯤ ꯂꯩꯐꯝ ꯁꯨ ꯂꯩꯇꯦꯗꯅ ꯑꯗꯨꯅ ꯏꯁꯥꯒꯤ ꯍꯤꯡꯒꯣꯜ ꯆꯥꯗ꯭ꯔꯗꯤ ꯆꯥꯅꯕ ꯂꯩꯇꯕꯅꯤꯅ ꯑꯩꯈꯣꯏ ꯃꯥ ꯈꯣꯏ ꯑꯩꯈꯣꯏꯁꯨ ꯍꯤꯡꯒꯣꯜꯗ ꯀꯨꯝꯃꯒ ꯍꯤꯡꯒꯣꯜ ꯑꯗꯨꯝ ꯁꯨꯔꯒ ꯂꯩ ꯇꯧꯐꯝꯁꯨ ꯈꯪꯗꯕꯒꯤꯀꯣ
ꯍ‌ꯣꯏ ꯑꯗꯨꯃꯥꯏꯅ ꯇꯧꯕꯅꯦ ꯑꯦ ꯑꯗꯣ ꯌꯨꯕꯤ ꯃꯍꯤꯒꯤꯗꯣ ꯌꯨꯕꯤ ꯃꯍꯤꯗꯣ ꯃꯤꯔꯣꯟꯕꯤ ꯃꯃꯥꯅꯅꯦ ꯊꯛꯄꯁꯨ ꯌꯥꯝ ꯐꯩ ꯍꯥꯏꯗꯤ ꯑꯥ ꯃꯥꯒꯤ ꯄꯨꯛꯅꯨꯡꯗ ꯌꯥꯎꯔꯤꯕ ꯑꯉꯥꯡꯗꯣ ꯀꯨꯆꯨ ꯀꯨꯝꯃꯦꯟꯗꯣ ꯌꯥꯝ ꯐꯖ ꯊꯣꯛꯍꯜꯂꯦ ꯍꯥꯏꯌꯦ
ꯑꯁ ꯑꯩꯈꯣꯏ ꯃꯇꯝꯗꯗꯤ ꯑꯩꯈꯣꯏꯅꯒ ꯃꯤꯔꯣꯜꯂꯛꯄ ꯃꯇꯝꯗꯗꯤ ꯆꯍꯨꯝꯗꯩ ꯍꯧꯗꯧ ꯃꯥꯜꯂꯤꯀꯣ ꯏꯃꯥꯟꯅꯕꯤ
ꯌꯥꯝ ꯇꯥꯡꯒꯅꯤꯌ‌ꯦ ꯑꯗꯨꯗꯤ
ꯍꯣꯏ
ꯑꯩꯗꯤꯅꯦ ꯀꯨꯆꯨꯁꯦ ꯈꯔ ꯄꯥꯟꯗꯕꯅꯤꯅꯅꯦ ꯌꯥꯝꯅ ꯏꯆꯥ ꯏꯁꯨꯗꯤ ꯉꯧꯔ‌ꯣꯛ ꯉꯧꯔꯣꯛ ꯉꯧꯍꯟꯅꯤꯡꯉꯦꯕ ꯍꯥꯏꯗꯤ ꯉꯧꯕ ꯍꯥꯏꯁꯤꯅꯇꯕꯨ ꯀꯦꯊꯣꯔꯛꯄꯗ ꯐꯖꯩꯗꯅ ꯀꯩꯒꯨꯝꯕ ꯐꯤꯔꯣꯜ ꯑꯃ ꯁꯦꯠ ꯆꯥꯔꯁꯨ ꯁꯠ ꯁꯠ ꯆꯣꯡꯊꯣꯛꯏꯗꯅ ꯃꯤꯃꯥꯡ ꯃꯤꯒꯤ ꯃꯃꯥꯟꯗ ꯊꯣꯛꯂꯛꯄ ꯃꯇꯝꯗ ꯂꯝ ꯉꯥꯟꯕ ꯍꯥꯏꯗꯣ ꯑꯣꯏꯗꯅ ꯊꯤꯒꯦꯔ ꯐꯖꯒꯦꯔ ꯍ‌ꯣꯏ ꯍꯣꯏ ꯊꯤꯒꯦꯔꯥ ꯐꯖꯒꯦꯔ ꯉꯧꯕꯁ‌ꯦ ꯌꯥꯝ ꯗꯔꯀꯥꯔ ꯇꯥꯏ ꯍꯥꯏꯕ ꯍꯥꯏꯗꯤ ꯍꯪꯒꯥꯝ ꯃꯥ ꯃꯄꯥꯜꯕꯨ ꯁꯦꯠꯂꯁꯨ ꯉꯥꯡꯁꯪ ꯉꯥꯡꯕꯕꯨ ꯁꯦꯠꯂꯁꯨ ꯏꯐꯥꯗ ꯐꯖꯩ
ꯃꯁꯛ ꯊꯤꯔꯁꯨ ꯉꯧꯕꯨ ꯉꯧꯔꯗꯤ ꯑꯗꯨꯝ ꯌꯦꯡꯕ ꯌꯥꯏ
ꯑꯗꯨꯅꯤ ꯍꯥꯏꯗꯤ ꯑꯃꯨꯕ ꯃꯤ ꯑꯃꯅ ꯑꯉꯥꯡꯕ ꯁꯦꯠꯄꯗ ꯃꯌꯥꯝꯁꯤꯅ ꯍꯥꯏꯅꯗꯣꯏꯁꯦ ꯑꯃꯨꯛꯇꯣꯏꯕ ꯀꯨꯀꯤꯜꯅ ꯀꯣꯏ ꯀꯨꯀꯤꯜꯅ ꯑꯉꯥꯡꯕ ꯀ‌ꯣꯔꯧ ꯃꯄꯥꯟꯗ ꯇꯣꯡꯉꯦꯅ
ꯉꯧꯍꯟꯗꯕ ꯉꯧꯍꯟꯕꯁꯦ ꯑꯗꯨ ꯈꯪꯗꯦꯗ ꯑꯩꯈꯣꯏꯅ ꯐꯩꯅꯥꯌꯥꯝ ꯑꯐꯕ ꯆꯥꯔꯁꯨ ꯑꯩꯈꯣꯏꯒꯤ ꯀꯩꯅꯣꯗ ꯌꯥꯎꯔꯛꯑꯕꯅꯤꯅꯀꯣ ꯑꯗꯨꯝ ꯗꯥꯔ ꯑꯩꯈꯣꯏ ꯗꯥꯔ ꯁꯟꯗꯣꯛꯄꯅꯤꯅ ꯑꯩꯈꯣꯏꯗꯤ ꯑꯗꯨꯝ ꯃꯥꯟꯅꯅ ꯊꯣꯛꯂꯛꯀꯅꯤ
ꯍꯣꯏ ꯏꯗ ꯌꯥꯎꯔꯛꯑꯕꯅꯤꯅ ꯑꯗꯨꯕꯨꯗꯤ
ꯎꯝ
ꯑꯗꯣ ꯑꯃꯨꯕ ꯃꯤꯁꯤꯡꯁꯦ ꯍꯥꯏꯗꯤ ꯁꯥ ꯉꯥꯗꯕꯨ ꯑꯣꯏꯔꯁꯨ ꯀꯣꯀꯤꯜꯁꯦ ꯌꯦꯉꯨꯅꯦ ꯃꯨꯈ꯭ꯔꯕ ꯊꯤꯈ꯭ꯔꯕ ꯃꯥꯅ ꯌꯥꯝ ꯅꯨꯡꯁꯤꯕ ꯈꯣꯟꯖꯦꯜ ꯑꯃ ꯂꯩꯔꯝꯗ꯭ꯔꯅꯦ
ꯎꯝ
ꯃꯨꯏꯌꯦꯅ ꯍꯦꯛꯇ ꯏꯟꯊꯣꯛꯄ ꯌꯥꯕ ꯅꯠꯇꯦꯕ ꯃꯄꯥꯜꯊꯣꯡꯒꯤ ꯁꯛꯇꯝꯅ ꯍꯦꯛꯇ ꯃꯅꯨꯡꯒꯤ ꯐꯖꯕꯗꯣ ꯅꯝꯊꯨꯕ ꯉꯝꯕ ꯅꯠꯇꯦ ꯅꯠꯇ꯭ꯔꯥ ꯍꯣꯏ ꯃꯅꯨꯡꯒꯤꯁꯨ ꯐꯖꯕ ꯑꯃ ꯑꯗꯨꯝ ꯂꯩ
ꯑꯗꯣ ꯅꯪꯅ ꯃꯍꯥ ꯂꯩ ꯌꯦꯟꯗꯨꯒ ꯉꯁꯤ ꯂꯩꯕ ꯌꯦꯟꯗꯣꯡꯕꯗꯨꯒ ꯀꯔꯝꯕꯅ ꯍꯥꯎꯒꯦ
ꯉꯁꯤ ꯂꯩꯕꯗꯨꯅ ꯍꯦꯟ ꯍꯥꯎ ꯍꯦꯜꯂꯦ
ꯑꯩꯅ ꯉꯍꯥꯃꯨꯛ ꯂꯩꯌꯦꯕꯀꯣ ꯑꯁ ꯌꯥꯝ ꯍꯥꯎꯇꯕ ꯀꯩ ꯍꯥꯏꯅꯤ ꯅꯪ ꯅꯪꯒ ꯂꯥꯎꯔ ꯇꯧꯕꯗꯣ ꯈꯪꯕ꯭ꯔꯥ ꯃꯍꯤ
ꯎꯝ ꯑꯗꯨ ꯅꯪ ꯍꯣꯏ ꯃꯊꯪ ꯂꯩꯕꯗꯗꯤ ꯀꯩꯅꯣ ꯇꯧꯋꯣ ꯁꯣꯝ ꯅꯥꯀꯟꯗ ꯄꯣꯠꯐꯝ ꯄꯔꯦꯡ ꯂꯩꯕꯗꯣ ꯑꯗꯨ ꯅꯠꯇꯕ ꯑꯗꯨꯒꯤ ꯃꯅꯤꯡꯗ ꯌꯦꯟꯅꯈꯥꯗ ꯄꯣꯠꯐꯝ ꯑꯃ ꯂꯩꯕꯗꯣ ꯃꯇꯣꯝꯗ ꯅꯥꯏꯇꯣꯝ ꯉꯥꯟꯕꯤ ꯇꯣꯝꯊꯤꯟ ꯁꯥꯠꯄꯤ ꯑꯃ ꯂꯩꯕꯗꯣ
ꯎꯝ
ꯑꯗꯨꯗꯒꯤ ꯂꯩꯌꯣ
ꯀꯥ ꯃꯣꯏꯗꯣ ꯌꯧꯗ꯭ꯔꯤꯀꯥꯟꯗ ꯂꯩꯔꯤꯅꯣ ꯇꯣꯉꯥꯟꯅ
ꯑꯥ
ꯃꯆꯨ ꯃꯆꯨꯒꯤ ꯃꯩꯉꯥꯡꯒ ꯊꯥꯟꯕꯗꯨꯔꯣ
ꯅꯠꯇꯦ ꯅꯠꯇꯦ ꯍꯤꯒꯣꯛ ꯃꯆꯨꯗꯣ ꯈꯪꯕ꯭ꯔꯥ ꯍꯤꯒꯣꯛ ꯃꯆꯨꯅꯦ ꯇꯅꯗꯟ ꯃꯆꯨꯅꯦ ꯇꯧꯕ ꯄꯣꯠꯐꯝ ꯑꯃ ꯂꯩꯕꯗꯣ ꯈꯪꯕ꯭ꯔꯥ
ꯈꯪꯗ꯭ꯔꯦ ꯅꯤꯡꯁꯤꯡꯕ ꯉꯝꯗ꯭ꯔꯦ
ꯑꯁ ꯍꯪꯒꯥꯝ ꯃꯔꯨ ꯄꯣꯛꯈꯥꯏꯕꯤ ꯃꯆꯨ ꯍꯥꯏꯇꯥꯔꯦꯅꯦ ꯂꯩꯕꯗꯣ ꯈꯪꯗ꯭ꯔꯣ
ꯈꯪꯗ꯭ꯔꯦ
ꯑꯗꯨꯗꯤ ꯃꯊꯪꯗꯗꯒꯤ ꯑꯩ ꯑꯩ ꯍꯌꯦꯡ ꯇꯥꯛꯄꯤꯒꯦ